ꯄ꯭ꯔꯣ ꯍꯂꯣ
ꯍꯜꯂꯣ
ꯑꯧ ꯇꯥꯕ꯭ꯔꯣ
ꯇꯥꯌꯦ ꯀꯩꯗꯧꯔꯤꯅꯣ
ꯑꯩꯗꯨ ꯆꯥꯛ ꯆꯥꯔꯒ ꯄꯣꯊꯒꯦ ꯇꯧꯕꯅꯦ ꯑꯗꯨ ꯌꯥꯗꯦ
ꯋꯥꯔꯤ ꯅꯨꯡꯉꯥꯏꯕ ꯂꯤꯕꯤꯒꯦ ꯍꯥꯏꯌꯦꯅ ꯂꯤꯕꯤꯔꯣꯅ
ꯀꯔꯤ ꯋꯥꯔꯤ ꯑꯣꯏꯅ ꯍꯥꯟꯅ ꯇꯥꯅꯤꯡꯕ꯭ꯔꯣꯅꯦ
ꯅꯉꯣꯟꯗ ꯋꯥꯔꯤ ꯂꯩꯕ ꯈꯨꯗꯤꯡ ꯂꯤꯕꯤꯔꯣ ꯕꯣꯔꯤꯡ ꯇꯧꯋꯦ
ꯑꯗꯣ ꯅꯪ ꯀꯩ ꯀꯩꯗꯤ ꯈꯪꯅꯤꯡꯕ ꯂꯩꯒꯦ ꯑꯩꯉꯣꯟꯗꯒꯤ
ꯑꯗꯨꯝ ꯈꯪꯅꯤꯡꯉꯦ ꯅꯪꯅ ꯂꯤꯕꯤꯒꯦ ꯇꯧꯕꯁꯤꯡꯗꯣ ꯂꯤꯕꯤꯔꯣ
ꯑꯩꯗꯤ ꯈꯪꯗꯦ ꯑꯩꯗꯤ ꯁꯨꯝ ꯍꯥꯏꯕꯅꯤ
ꯋꯥꯔꯤ ꯅꯨꯡꯉꯥꯏꯕ ꯇꯝꯕꯤꯒꯦ ꯍꯥꯏꯕꯗꯨꯗ ꯈꯪꯅꯤꯡꯕꯒꯤ ꯀꯣꯜ ꯇꯧꯔꯛꯄꯅꯦ
ꯌꯥ ꯅꯪ ꯑꯗꯨꯃꯥꯏꯅ ꯈꯟꯕꯤꯕꯒꯤꯗꯃꯛ ꯇ ꯌꯥꯝ ꯊꯥꯒꯠꯆꯔꯤ
ꯑ ꯇꯝꯕꯤꯔꯣ ꯇꯝꯕꯤꯔꯣ ꯂꯤꯕꯤꯔꯣ ꯅꯪꯉꯣꯟꯗ ꯋꯥꯔꯤ ꯂꯩꯕꯗꯣ
ꯏꯕꯥꯅꯤ ꯇꯪꯈꯥꯏ ꯇꯪꯈꯥꯏ ꯂꯤꯁꯦ ꯅꯪ ꯍꯥꯟꯅ ꯍꯧꯕꯤꯔꯣ
ꯅꯪ ꯍꯧꯕꯤꯔꯣ ꯅꯪ ꯍꯧꯕꯤꯔꯣ
ꯎꯝ
ꯁꯤ ꯂ ꯂꯝꯗꯝꯁꯤꯗ ꯆꯠꯅꯕꯤ ꯍꯥꯏꯕ ꯑꯃ ꯂꯩꯌꯦ ꯅꯨꯄꯤꯅ ꯍꯥꯟꯅ ꯍꯥꯎꯕ ꯍꯥꯏꯕ ꯕꯁꯤ
ꯍꯧꯖꯤꯛꯀꯥꯟꯗꯤ ꯅꯨꯄꯥꯅ ꯍꯧꯕꯅꯦ ꯅꯨꯄꯤꯅ ꯍꯧꯕꯗꯣ ꯆꯠꯅꯗ꯭ꯔꯦ
ꯑꯪꯉꯣꯟ ꯅꯗꯤ ꯆꯅꯔꯤꯌꯦ
ꯍꯧꯖꯤꯛꯀꯥꯟꯗꯤ ꯅꯨꯄꯥꯅ ꯍꯧꯕ ꯉꯛꯇꯅꯤ
ꯑ ꯌꯥꯗꯕꯅꯦꯕ
ꯌꯥꯕꯅꯤꯍꯦ
ꯀꯅꯥꯅ ꯌꯥꯕ꯭ꯔꯣꯅꯦ ꯅꯪꯅ
ꯑꯩꯅ ꯌꯥꯈ꯭ꯔꯕ ꯑꯩꯅ ꯔꯨꯜꯁꯇꯣ ꯇꯣꯉꯥꯟꯅ ꯁꯦꯝꯕꯤꯈ꯭ꯔꯕꯅꯦꯕ
ꯅꯪꯅ ꯁꯦꯝꯈ꯭ꯔꯦꯕꯀꯣ
ꯍꯣꯏ ꯑꯩꯅ ꯁꯦꯝꯈ꯭ꯔꯤꯕ
ꯁ ꯅꯪꯅ ꯁꯦꯝꯕꯗꯤ ꯑꯩ ꯈꯪꯍꯧꯗ꯭ꯔꯦ ꯑꯗꯨꯝ ꯈꯪꯗ꯭ꯔꯕꯅꯤꯅ ꯅꯪ ꯑꯗꯨꯝ ꯍꯥꯏꯕꯤꯔꯛꯑꯣꯅꯦ ꯀꯃꯥꯏ ꯀꯃꯥꯏꯅ ꯁꯦꯝꯈ꯭ꯔꯒꯦ ꯍꯥꯏꯕꯗꯣ
ꯁꯨꯃꯥꯏꯅ ꯁꯦꯝꯃꯦꯗ
ꯑꯁ ꯈꯪꯗꯕ ꯍꯥꯏꯕꯁꯤꯗꯤ ꯇꯁꯦꯡꯅ ꯈꯪꯗꯕꯅꯦꯍꯦꯛ ꯅꯪꯗꯤ ꯆꯥꯛ ꯆꯥꯔꯕꯣ ꯅꯪꯗꯤ ꯆꯥꯛ ꯆꯥꯔꯕꯣ ꯍꯥꯟꯅ ꯋꯥꯔꯤ ꯇꯧꯔꯁꯦ
ꯆꯥꯛ ꯆꯥꯗ꯭ꯔꯤ ꯑꯩꯈꯣꯏꯗꯤ ꯆꯥꯛ ꯆꯥꯕꯨꯡꯗ꯭ꯔꯦ ꯔꯦ
ꯀꯩꯒꯤꯔꯣ ꯊꯕꯛ ꯌꯥꯝ ꯆꯤꯜꯂꯕꯣ
ꯊꯕꯛꯇꯣ ꯈꯔ ꯆꯤꯟꯈ꯭ꯔꯕ ꯑꯩꯈꯣꯏꯁꯦ
ꯑ ꯅꯪ ꯊꯕꯛ ꯆꯤꯜꯂꯦ ꯍꯥꯏꯔꯗꯤ ꯑꯁ ꯌꯥꯔꯣꯏꯅꯦ ꯑꯗꯣ ꯊꯕꯛꯇꯣ ꯈꯤꯇꯪ ꯀꯣꯝꯊꯣꯛꯑꯣꯗꯅ
ꯊꯕꯛꯇꯣ ꯀꯣꯝꯊꯣꯛꯀꯦ ꯇꯧꯕꯅꯦ ꯑꯗꯣ ꯌꯥꯗ꯭ꯔꯦꯃꯦ ꯀꯣꯜꯗꯨꯅ ꯀꯣꯜꯗꯨꯅ
ꯑꯁ ꯌꯥꯗ꯭ꯔꯦꯕ
ꯌꯥꯗ꯭ꯔꯦ ꯌꯥꯗ꯭ꯔꯦ
ꯀꯩꯤꯡ ꯃꯊꯦꯜꯗꯤ ꯊꯣꯡꯒꯦꯅ ꯈꯜꯂꯝꯃꯤꯅꯣ
ꯈꯪꯗ꯭ꯔꯦꯗꯪ ꯉꯁꯤꯗꯤ ꯕꯖꯥꯔꯁꯨ ꯊꯣꯛꯇꯦ ꯀꯔꯤ ꯀꯔꯤꯁꯨ ꯊꯣꯛꯇꯦ ꯏꯟꯁꯥꯡ ꯂꯧꯕꯁꯨ ꯆꯠꯇ꯭ꯔꯤ
ꯑꯥ ꯑꯗꯨ ꯅꯪ ꯂꯧꯕ ꯆꯠꯂꯗꯤ ꯑꯍꯥꯎꯕ ꯑꯗꯨꯝ ꯂꯧꯕ ꯆꯠꯂꯨꯔꯣ
ꯑꯗꯨꯅꯦ ꯍꯥꯎꯕ ꯀ꯭ꯔꯤꯔꯣ ꯁꯦꯔꯥ ꯈꯪꯗꯦ
ꯅꯣꯡ ꯐꯥꯗꯣꯛ ꯍꯥꯎꯕꯗꯤ ꯀꯩꯁꯨ ꯀꯥꯏꯗꯦꯗꯅ
ꯑꯗꯨꯅꯦ ꯎꯝ
ꯑ ꯅꯪꯗꯤ ꯏꯆꯦ ꯀꯌꯥ ꯂꯩꯒꯦ ꯏꯅꯥꯎꯅꯄꯥ ꯀꯌꯥ ꯂꯩꯒꯦ
ꯑꯩꯅ ꯈ꯭ꯋꯥꯏꯗꯒꯤ ꯑꯍꯟ ꯑꯩꯒꯤ ꯏꯅꯥꯎꯅꯨꯄꯤ ꯑꯃꯒ ꯏꯅꯥꯎꯅꯨꯄꯥ ꯑꯃ ꯂꯩ ꯏ ꯅꯪꯗꯤ
ꯑꯩꯔꯣ ꯎ ꯑꯩ ꯑꯩꯒꯤꯗꯨꯣ ꯏꯅꯥꯎꯅꯨ ꯂꯄꯥꯗꯨ ꯇꯔꯦꯠ ꯂꯩꯑꯦ
ꯌꯥꯝꯃꯦꯍꯦ
ꯑ ꯏꯆꯦ ꯑꯍꯣꯨꯝ
ꯌꯥꯝꯃꯤꯅ
ꯑꯥ ꯑꯗꯨꯃꯥꯏ ꯈꯛꯇꯅꯦ ꯑꯗ ꯌꯥꯝꯗꯦꯗ
ꯑꯩꯈꯣꯏꯗꯤ ꯑꯍꯨꯝ ꯈꯛꯇꯅꯦ
ꯑꯩꯈꯣꯏꯗꯤ ꯀꯩ ꯍꯥꯏꯁꯤꯔ ꯑꯩꯈꯣꯏꯗꯤꯀꯣ ꯃꯤ ꯃꯤ ꯌꯥꯝꯍꯟꯕ ꯍꯥꯏꯕꯁꯤꯗꯤ ꯑꯩꯈꯣꯏꯒꯤ ꯆꯠꯅꯕꯤꯌꯃ ꯂꯩꯔꯦꯕ
ꯑꯥ
ꯑꯗꯨꯒꯤ ꯑꯁ ꯌꯥꯗꯦ ꯅꯪꯅꯗꯤ ꯈꯪꯂꯝꯕꯔꯣ
ꯊꯕꯛ ꯌꯥꯝ ꯆꯤꯜꯂꯕꯣ ꯊꯕꯛ ꯌꯥꯝ ꯆꯤꯜꯂꯕꯣ ꯍꯥꯏꯕ ꯑꯥꯎ
ꯑꯩ ꯁꯨꯝ ꯄꯣꯊꯥꯔꯒ ꯀꯅꯥ ꯀꯅꯥ ꯇꯧꯔꯛꯄ꯭ꯔꯥ ꯍꯥꯏꯕꯗꯣ ꯉꯥꯏꯕ ꯈꯛꯇꯅꯤ
ꯃꯤ ꯌꯥꯝ ꯇꯧꯔꯛꯀꯗꯕꯩ ꯃꯤ ꯌꯥꯝ ꯂꯩꯕ ꯃꯥꯜꯂꯦꯀꯣ
ꯑꯩꯈꯣꯏꯗꯔꯣ ꯂꯩꯇꯦꯗ
ꯃꯤ ꯌꯥꯝ ꯂꯩꯕ ꯖꯥꯠꯅꯤꯀꯣ
ꯑꯩꯈꯣꯏꯅ ꯀꯣꯏꯊꯤ ꯊꯤꯕ ꯉꯥꯛꯇꯅꯦꯗ
ꯀꯣꯏꯊꯤ ꯊꯤꯔꯁꯨ ꯅꯣꯏꯒꯤꯗꯤ ꯐꯪꯉꯦꯌꯦ
ꯑꯥ ꯑꯩꯈꯣꯏꯗꯤ ꯑꯗꯨꯃꯥꯏꯅ ꯇꯧꯗ꯭ꯔꯗꯤ ꯌꯥꯗ꯭ꯔꯦꯅꯦ
ꯄꯩꯁꯥ ꯇꯥꯟꯕ ꯄꯩꯁꯥ ꯇꯥꯟꯕ ꯈꯛꯇ ꯃꯤꯗꯤ
ꯋꯥꯅ ꯂꯩꯔꯕꯅꯤꯅ ꯀꯔꯤꯗꯤ ꯎꯄꯥꯏꯂꯩꯒꯦ
ꯀꯔꯤꯗꯒꯤ ꯎꯄꯥꯏ ꯂꯩ
ꯎꯝ ꯑꯗꯨꯅꯤ ꯀ꯭ꯔꯤꯗꯒꯤ ꯎꯄꯥꯏ ꯂꯩ ꯅꯪꯁꯨ ꯑꯗꯨꯝ ꯀꯩꯍꯥꯏꯁꯤꯔ ꯅꯨꯡꯉꯥꯏꯔꯝꯒꯅꯤꯗꯀꯣ
ꯅꯨꯡꯉꯥꯏꯇꯦꯍꯦ
ꯅꯨꯡꯉꯥꯏꯔꯝꯒꯅꯤꯗ ꯊꯕꯛ ꯀꯩꯀꯥꯁꯨ ꯇꯧꯔꯝꯃꯣꯏꯗ ꯅꯪꯁꯨ
ꯄꯩꯁꯥ ꯇꯥꯟ ꯄꯩꯁꯥ ꯇꯥꯟꯕꯗ ꯋꯥꯔꯔꯤꯅꯤ
ꯅꯪ ꯋꯥꯔꯤꯅꯦꯕ ꯑꯗꯨꯗ
ꯎꯝ ꯄꯩꯁꯥ ꯇꯥꯟꯕꯗ ꯋꯥꯔꯦꯕ ꯄꯩꯁꯥ ꯄꯥꯏꯗ꯭ꯔꯗꯤ ꯃꯤꯅ ꯎꯁꯤꯠꯇꯦ
ꯑꯗꯣ ꯅꯪ ꯑꯗꯨꯒꯨꯝꯕ ꯋꯥꯈꯜꯗꯣ ꯂꯩꯒꯅꯨꯕ ꯅꯪ ꯋꯥꯈꯜꯗꯣ ꯄꯨꯔꯥ ꯊꯥꯗꯣꯛꯑꯒ ꯀꯣ ꯅꯨꯡꯉꯥꯏꯅ ꯏꯪꯅ ꯆꯤꯛꯅ ꯏꯪꯅ ꯆꯤꯛꯅ ꯄꯣꯊꯥꯔꯒ ꯒ꯭ꯌꯥꯟ ꯇꯥꯅ ꯈꯜꯂꯣꯕ ꯑꯩꯁꯦ ꯑꯗꯨꯃꯥꯏꯅ ꯇꯧꯋꯦꯀꯣ ꯈꯣꯠꯂꯦꯀꯣ ꯍꯥꯏꯕꯗꯣ ꯅꯠꯇ꯭ꯔꯣ ꯑꯩꯅ ꯍꯥꯏꯔꯤꯁꯦ ꯆꯨꯝꯗ꯭ꯔꯣ
ꯆꯨꯝꯃꯦ ꯆꯨꯝꯃꯦ ꯀꯔꯤ ꯇꯧꯔꯤꯅꯣ
ꯑꯩꯔꯣ
ꯎꯝ
ꯑꯃꯨꯛ ꯆꯥꯛ ꯂꯥꯑꯝꯃꯦ ꯆꯥꯛ ꯆꯥꯔꯨꯁꯦꯔ ꯑꯃꯨꯛ ꯍꯧꯒꯠꯀꯦ ꯇꯧꯔꯤꯌꯦ
ꯅꯨꯃꯤꯗꯥꯡꯒꯤ ꯇ꯭ꯔꯛ ꯆꯥꯔꯒꯦ ꯍꯥꯏꯕ꯭ꯔꯣ
ꯑ ꯍꯧꯖꯤꯛ ꯑꯌꯨꯛꯀꯤ ꯆꯥꯛ ꯆꯥꯔꯒꯦ ꯇꯧꯕꯅꯦ ꯑꯗꯣ ꯅꯨꯃꯤꯗꯥꯡꯒꯤꯗꯤ ꯉꯁꯥꯏ ꯆꯈ꯭ꯔꯦꯗ
ꯃꯤꯇꯩꯩꯂꯣꯟ ꯁꯤꯗꯤꯕ
ꯃꯩꯇꯩꯂꯣꯟꯣꯟꯁꯤꯗꯤ ꯀꯩꯗꯧꯕ꯭ꯔꯥ ꯑꯩꯒꯤꯗꯤ ꯉꯥꯡꯕ ꯌꯥꯝ ꯅꯨꯡꯉꯥꯏꯅꯦ
ꯌꯥꯏꯌꯦ ꯌꯥꯏꯌꯦ ꯌꯥꯏꯌꯦ
ꯅꯪꯁꯨ ꯌꯥꯝ ꯈꯪꯗꯕ ꯑꯩꯁꯨ ꯌꯥꯝ ꯈꯪꯗꯕ ꯏꯕꯥꯅꯤ ꯈꯪꯗꯕ ꯑꯅꯤ ꯄꯨꯟꯁꯤꯜꯂꯒ ꯌꯥꯝ ꯐꯪꯍꯜꯂꯁꯤ
ꯑꯩꯗꯤ ꯈꯪꯉꯦꯗ
ꯅꯪꯅ ꯈꯪꯉꯁꯨ ꯇꯪꯈꯥꯏ ꯈꯛꯇꯅꯦ ꯑꯩꯅ ꯈꯪꯉꯤꯁꯨ ꯇꯪꯈꯥꯏ ꯑꯗꯨ ꯏꯕꯥ ꯟꯅꯤꯒꯤ ꯇꯪꯈꯥꯏ ꯄꯨꯟꯁꯤꯜꯂꯒ ꯄꯨꯂꯞꯇꯣ ꯀꯅꯥ ꯑꯃꯗꯨꯔꯣ ꯄꯤꯊꯣꯛꯑꯁꯦꯗꯅ
ꯑꯩꯗꯤ ꯂꯣꯏ ꯈꯪꯉꯦꯗ ꯍꯥꯐ ꯈꯛꯇ ꯅꯠꯇꯦ ꯈꯪꯕ
ꯑꯦ ꯂꯣꯏ ꯈꯪꯕ꯭ꯔꯥ
ꯂꯣꯏꯈꯪꯉꯦ
ꯅꯪꯁꯦ ꯈꯪꯉꯝꯃꯤꯁꯤꯗꯤ ꯉꯥꯛꯇꯤꯡ ꯉꯥꯛꯑꯦ
ꯂꯣꯏ ꯈꯪꯉꯦ
ꯂꯣꯏ ꯈꯪꯉꯤꯗꯣ ꯐꯔꯦ ꯅꯪꯅ ꯃꯄꯥꯗ ꯊꯣꯛꯀꯦ ꯍꯥꯏꯔꯁꯨ ꯀꯣ ꯌꯥꯝ ꯅꯨꯡꯉꯥꯏꯔꯅꯤ
ꯂꯣꯏ ꯈꯪꯕꯣꯏꯒꯤ ꯂꯣꯏ ꯈꯪꯕꯒꯤ ꯋꯥꯔꯤ ꯁꯥꯟꯅꯕꯅꯤ ꯅꯠꯇ꯭ꯔꯗꯤ ꯋꯥꯔꯤ ꯁꯥꯟꯅꯔꯔꯣꯏ
ꯑꯁꯥ ꯌꯥꯝ ꯍꯩꯌꯦꯅꯦ ꯋꯥꯒ ꯉꯥꯡꯕꯁꯦ ꯅꯪ ꯀꯅꯥꯗꯒꯤ ꯇꯝꯂꯛꯏꯔꯣ ꯅꯣꯏ ꯄꯄꯥꯗꯒꯤ ꯑ ꯑꯩꯗꯤ ꯑꯩꯈꯣꯏ ꯕꯣꯛꯅ ꯇꯝꯕꯤꯕ
ꯑꯣ
ꯃꯥꯒꯤ ꯀꯕꯣꯛꯇꯨ ꯆꯥꯔꯒ ꯇꯝꯕꯤꯌꯦ ꯑꯩꯕꯨꯗꯤ
ꯑꯩꯈꯣꯏꯗꯤ ꯀꯕꯣꯛ ꯆꯥꯗꯦ ꯑꯍꯥꯎ ꯑꯍꯥꯎꯕ ꯈꯛꯇ ꯆꯥꯏ
ꯎꯝ ꯑꯩꯈꯣꯏꯗꯤ ꯑꯍꯥꯎꯕꯗꯒꯤ ꯆꯥꯔꯛꯇꯦ ꯑꯩꯈꯣꯏꯗꯤ ꯍꯥꯎꯗꯕꯒꯤ ꯍꯥꯟꯅ ꯆꯥꯔꯒ ꯂꯥꯁꯇ ꯑꯍꯥꯎꯕ ꯆꯥꯏ
ꯑꯩꯈꯣꯏꯗꯤ ꯑꯍꯥꯎꯕ ꯈꯛꯇ ꯆꯥꯔꯒ ꯑꯗꯨꯝ ꯍꯤꯡꯕꯅꯦ
ꯑ ꯑꯗꯨꯒꯤꯅꯤꯅꯦ ꯅꯪ ꯅꯣꯏꯊꯣꯔꯛꯑꯣ ꯌꯥꯗꯦ ꯍꯥꯏꯅ ꯄꯥꯎ ꯇꯥꯏꯌꯦꯅꯦ
ꯑꯁ ꯌꯥꯝ ꯍꯩꯌꯦꯅ
ꯎꯝ ꯑꯩꯔ ꯅꯪꯒꯤ ꯋꯥꯉꯥꯡ ꯗꯨꯗꯒꯤ ꯎꯔꯛꯑꯦꯅꯦ ꯑꯩꯒꯤ ꯃꯥꯏꯗ ꯄꯥꯟꯁꯦ ꯂꯥꯛꯑꯦꯅꯦ
ꯑꯩꯗ ꯌꯥꯝ ꯀꯪꯉꯦ ꯍꯥꯏꯌꯦꯕ
ꯑ
ꯑꯗ ꯅꯪ ꯈꯪꯂꯝꯕꯗꯨꯗ ꯄꯥꯈꯠꯈꯔꯦ
ꯀꯦꯝ ꯄꯥꯈꯠꯅꯤꯡꯉꯥꯏ ꯂꯩꯇꯦꯗ ꯑꯩꯅꯁꯨ ꯅꯉꯣꯟꯗ ꯀꯦꯝ ꯇꯧꯔꯛꯑꯣꯏꯗ ꯁꯨ ꯅꯅꯥꯎ ꯑꯣꯏꯔꯤꯌꯦ
ꯑꯦꯁ ꯆꯍꯤ ꯀꯌꯥ ꯁꯨꯔꯒꯦꯅꯦ
ꯑꯩꯔ
ꯑ
ꯌꯥꯝꯗꯔꯤꯗ
ꯑ ꯆꯥꯃꯉꯥ ꯇꯔꯥꯇꯔꯨꯛ ꯇꯔꯥꯇꯔꯦꯠ ꯑꯣꯏꯔꯝꯃꯅꯤ
ꯌꯦꯁ ꯑꯗꯨ ꯑꯣꯏꯔꯗꯤ ꯑꯩꯅ ꯍꯜꯂꯦꯅꯦ ꯆꯦ ꯀꯧꯋꯣ ꯀꯣ
ꯑꯁ ꯅꯣꯏꯅ ꯀꯧ ꯍꯥꯏꯔꯗꯤ ꯑꯩꯈꯣꯏꯗꯤ ꯑꯗꯨꯝ ꯀꯧ ꯌꯥꯏꯌꯦ ꯑꯩꯈꯣꯏꯗꯤ ꯀꯩꯁꯨ ꯀꯥꯏꯕ ꯈꯣꯠꯄ ꯂꯩꯇꯤꯌꯦ
ꯏꯆꯦ ꯀꯧꯒꯗꯕꯅꯤ ꯍꯅꯨꯈ꯭ꯔꯕꯅꯦ ꯑꯩꯈꯣꯏꯗꯤ
ꯅꯣꯏ ꯍꯅꯨ ꯈ꯭ꯔꯁꯨ ꯑꯩꯈꯣꯏꯅ ꯄꯥꯈꯪ ꯅꯍꯥꯅꯤꯅꯀꯣ ꯍꯅꯨ ꯍꯅꯨꯕ ꯂꯧꯕꯗꯨꯅ ꯑꯩꯈꯣꯏꯗꯗꯤ
ꯀꯅꯩ ꯍꯥꯏ
ꯑꯩꯗꯣ ꯊꯨꯅ ꯌꯨꯝ ꯄꯥꯟꯈ꯭ꯔꯗꯤ ꯅꯪꯒꯨꯝꯕ ꯑꯅꯤ ꯑꯍꯨꯝꯗꯤ ꯄꯣꯛꯄꯤꯈ꯭ꯔꯅꯤꯕ
ꯑꯩꯒꯤ ꯑꯁ ꯅꯪꯉꯣꯟꯗ ꯀꯣꯜꯂꯒ ꯃꯃꯥꯒ ꯀꯧ ꯀꯥꯏꯗ ꯐꯪꯉꯤꯗꯅꯦ ꯑꯗꯨꯝ ꯃꯇꯝꯗꯨꯒ ꯅꯪ ꯄꯥꯜꯂꯝꯃꯗꯤ
ꯑꯩ ꯌꯨꯝ ꯄꯥꯜꯂꯝꯃꯗꯤ ꯅꯪꯒꯨꯝꯕꯗꯤ ꯑꯅꯤ ꯑꯍꯨꯝꯗꯤ ꯂꯩꯔꯅꯦꯕ ꯏꯃꯥ ꯏꯃꯥ ꯏꯃꯥ ꯇꯧꯔꯒ ꯂꯩꯔꯅꯦꯕ
ꯎꯝ ꯑ ꯍꯣꯏ ꯂꯩꯗꯤ ꯂꯩꯔꯅꯤꯗ ꯑꯗꯨꯕꯨ ꯀꯔꯤꯗꯤ ꯄꯥꯏ ꯂꯩ ꯑꯗꯨꯕꯨ ꯍꯧꯖꯤꯛꯄꯨꯗꯤ ꯀꯔꯤꯗꯤ ꯄꯥꯏꯗꯏ ꯅꯪ ꯍꯧꯖꯤꯛ ꯐꯥꯎꯕꯗꯤ ꯂꯨꯍꯣꯡꯗ꯭ꯔꯤꯗꯅ
ꯂꯨꯍꯣꯡꯉꯅꯤ ꯀꯨꯏꯗ꯭ꯔꯕꯅꯤ
ꯀꯨꯏꯗ꯭ꯔꯥꯕꯅꯦ ꯑ ꯀꯣꯏꯏꯔꯔꯣꯏ ꯀꯣꯏꯏꯔꯔꯣꯏ ꯈꯪꯉꯤ ꯈꯪꯉꯦ
ꯀꯨꯏꯔꯔꯣꯏ ꯂꯨꯍꯣꯡꯈ꯭ꯔꯅꯤ ꯂꯨꯍꯣꯡꯈ꯭ꯔꯅꯤ
ꯃꯤ ꯍꯥꯏꯕꯗꯤ ꯇꯝꯕ ꯉꯝꯗꯦꯗꯅ
ꯑꯗꯨꯅꯦ
ꯎꯝ ꯆꯠ ꯆꯥꯛ ꯀꯈꯤꯕ ꯅꯄꯥꯥꯏ ꯑ ꯍꯣꯡꯉꯨ ꯍꯣꯡꯉꯨ ꯑꯗꯨꯅ ꯐꯔꯦ ꯅꯪꯅ ꯋꯥꯅ ꯂꯩꯕꯗꯣ
ꯌꯦꯡꯕ ꯅꯨꯡꯉꯥꯏꯇꯦ ꯎꯝ ꯋꯥꯅ ꯂꯩꯕꯗꯣ ꯌꯦꯡꯕ ꯅꯨꯡꯉꯥꯏꯇꯦꯕ
ꯑꯣ ꯑꯩ ꯑꯩꯒꯨꯝꯗ ꯅꯨꯡꯉꯥꯏ ꯅꯨꯡꯉꯥꯏꯅ ꯂꯩꯌꯣꯕ
ꯅꯣꯏꯗꯤ ꯄꯩꯁꯥ ꯄꯥꯏꯕꯒꯤ ꯅꯨꯡꯉꯥꯏꯅꯤ ꯅꯨꯡꯉꯥꯏꯅ ꯂꯩꯕ ꯋꯥꯅꯤ ꯀ
ꯑꯩꯈꯣꯏ ꯁꯤ ꯂꯩꯇꯕꯒꯤ ꯁꯤꯒꯨꯝꯕꯁꯦ ꯊꯤꯔꯛꯏꯅꯤꯅꯦ
ꯑꯩꯈꯣꯏꯗꯤ ꯆꯥꯛ ꯌꯦꯟꯁꯥꯡ ꯊꯣꯡꯅꯤꯡꯉꯥꯏ ꯇꯟꯈ꯭ꯔꯦ ꯆꯝꯐꯨꯠ ꯑꯣꯏꯅ ꯇꯥꯔꯒ
ꯑ ꯅꯪ ꯉꯁꯥꯏꯗꯤ ꯍꯥꯎꯇꯕꯀꯔ ꯆꯥꯗꯦ ꯍꯥꯏꯗꯥꯔꯅꯦ ꯍꯧꯖꯤꯛ ꯑꯃꯨꯛ ꯆꯝꯄ ꯇꯥ ꯑꯔꯔꯕ ꯑ ꯑꯣ
ꯈꯔ ꯇꯟꯈ꯭ꯔꯦꯕ ꯏꯟꯁꯥꯡ ꯊꯣꯡꯉꯩꯗꯀꯣ
ꯑꯁ ꯂꯣꯏꯔꯦꯍꯦ
ꯍꯟꯗꯨꯈ꯭ꯔꯕꯒꯤ ꯂꯨꯈ꯭ꯔꯕꯒꯤ ꯆꯟꯈ꯭ꯔꯦꯕ ꯌꯥ ꯀꯩꯀꯥꯗꯣ ꯌꯥꯎꯗ꯭ꯔꯦ
ꯑꯥ
ꯐꯂꯦꯗ꯭ꯔꯦ
ꯑꯆꯥꯥ ꯌꯥꯎꯔꯝꯃꯗꯤ ꯈꯔ ꯐꯗꯣꯏꯅꯤꯅꯦ ꯑꯩ ꯅꯨꯡꯉꯣꯠ ꯅꯪꯒꯤ ꯁꯪꯒꯣꯝ ꯀꯩꯀꯥ ꯂꯩꯕꯤꯒꯦ ꯇꯧꯕꯅꯤ
ꯌꯥ ꯌꯥꯎꯗ꯭ꯔꯁꯨ ꯁꯪꯒꯣꯝ ꯀꯒꯔꯤ ꯀꯔꯥꯗꯤ ꯊꯛꯄ ꯌꯥꯏꯌꯦ ꯂꯧꯕꯤꯕ ꯌꯥꯅꯤ
ꯁꯪꯒꯣꯝꯗ ꯑꯩꯒꯤꯗꯤ ꯃꯍꯤ ꯅꯠꯇꯕ ꯑꯩꯒꯤꯗꯤ ꯆꯤꯛ ꯆꯤꯛ ꯂꯥꯎꯕꯤꯗꯨꯅꯦꯕ
ꯑꯁ ꯑꯗꯨꯗꯤ ꯌꯥꯗ꯭ꯔꯦ ꯌꯥꯗ꯭ꯔꯦ
ꯑꯩꯅ ꯑꯩꯁꯨ ꯈꯜꯂꯝꯃꯤꯅꯦ ꯌꯥꯔꯔꯣꯏꯅ ꯑꯩ ꯇꯣꯛꯑꯒꯦꯅ ꯇꯣꯛꯏꯅꯦ
ꯂꯩꯇ꯭ꯔꯦ ꯁꯪꯒꯣꯝ ꯅꯠꯇꯕ ꯈꯔ ꯍꯅꯣꯏꯕꯤ ꯁꯤꯅ ꯆꯥꯕ ꯌꯥꯕ ꯂꯩꯕꯤꯔꯣ
ꯅꯨꯕꯤꯁꯤꯡꯅ ꯆꯥꯕ ꯌꯥꯕ
ꯎꯝ
ꯑꯗꯣ ꯅꯪꯗꯤ ꯀꯩ ꯆꯥꯅꯤꯡꯒꯦꯅꯦ